ꯃꯉꯥꯜ
ꯕꯔꯗꯔ ꯇꯥꯕꯣ ꯕꯔꯗꯔ
ꯁꯤꯗꯤ ꯅꯪ ꯁꯥꯖꯔ ꯇꯥꯏꯌꯦ
ꯌꯦ ꯑꯩꯕꯨ
ꯇꯥꯕ꯭ꯔꯣ ꯗꯥꯏꯇꯤꯡ ꯇꯧꯔꯦ ꯁꯤꯗꯤ ꯅꯪ ꯂꯝ ꯃꯃꯤꯡ ꯄꯜꯂꯁꯨ ꯈꯜꯂ ꯑꯃꯅ ꯄꯪ ꯌꯥ ꯌꯥꯏ ꯍꯥꯏꯕꯅꯦ
ꯍꯥꯥ
ꯅꯍꯥꯡꯉꯩ ꯑꯩꯈꯣꯏ ꯃꯤ ꯃꯃꯤꯡ ꯄꯥꯜ ꯌꯥꯗꯦ ꯂꯝ ꯃꯃꯤꯡ ꯄꯟ ꯌꯥꯗꯦ ꯇꯧꯗ꯭ꯔꯣ
ꯑꯥ
ꯑꯗꯨ ꯀꯩꯝ ꯇꯧꯗꯦ ꯀꯩꯝ ꯀꯥꯏꯗ꯭ꯔꯦ ꯁꯤꯗꯤ ꯁꯥꯕ ꯁꯥꯔꯗꯤ ꯋꯥꯔꯤ ꯄꯪꯁꯥ ꯁꯥꯖꯟ ꯌꯥꯔꯦ ꯆꯤꯟ ꯊꯤꯕ ꯈꯣꯠꯄ
ꯑꯗꯨꯗꯤ ꯒꯦꯝ ꯒꯦꯝ ꯁꯥꯟꯅ ꯒꯦꯝ ꯁꯥꯟꯅ ꯁꯥꯟꯅ ꯑꯗꯨꯝ ꯄꯥꯏꯅꯕ ꯑꯗꯨꯝ ꯌꯥꯔꯦ
ꯒꯦꯝ ꯁꯥꯟꯅ ꯍꯣꯏ ꯒꯦꯝ ꯁꯥꯟꯅꯔꯒ ꯁꯤ ꯃꯊꯛꯇ ꯇꯥꯎꯗ ꯊꯝꯃꯒ ꯒꯦꯝ ꯆꯪꯉ ꯄꯥꯢꯕ ꯌꯥꯔꯦ
ꯎꯝ
ꯑꯩꯅ ꯋꯥꯔꯤ ꯑꯃ ꯂꯤꯔꯖꯤꯔꯥꯅ ꯑꯣꯂꯦꯟꯗꯤ ꯑꯣꯂꯦꯟꯒꯤꯗꯤ ꯑꯩ ꯚꯤꯗꯤꯑꯣ ꯚꯤꯗꯤꯑꯣ ꯑꯃ ꯌꯦꯡꯉ ꯚꯤꯗꯤꯑꯣꯒꯤ ꯋꯥꯔꯤ ꯂꯤꯔ ꯂꯩ
ꯚꯤꯗꯤꯑꯣ ꯋꯥꯔꯤ ꯂꯤꯔ
ꯕꯤꯗꯤꯑꯣ ꯃꯤ ꯎꯝ
ꯍꯥꯏꯗꯤ ꯀꯩꯅꯣꯁꯤ ꯌꯦꯡꯉꯦꯗꯅ ꯑ ꯏꯟꯁꯇꯥꯒ꯭ꯔꯥꯝ ꯌꯦꯡꯉꯂꯩ ꯏꯟꯁꯇꯥꯒ꯭ꯔꯥꯝꯗ ꯊꯣꯛꯂꯛ ꯊꯣꯛꯂꯛꯄꯗꯣ꯫
ꯎꯝ
ꯑꯗꯨꯒ ꯁꯨꯝ ꯇꯧꯔ ꯇꯧꯔꯒ ꯁꯨꯝ ꯂꯣꯏꯁꯟꯕ ꯍꯥꯏꯇꯥꯔꯦ꯫
ꯌꯥꯕꯨꯗꯤ ꯌꯥꯕꯅꯦ
ꯆꯥꯛ ꯏꯁꯤꯡ ꯆꯥꯔꯦ꯫
ꯆꯥꯔꯦ ꯕꯥꯔꯗ꯭ꯔ
ꯀꯔꯤ ꯏꯟꯁꯥꯡ ꯆꯥꯔꯕ
ꯏꯄ꯭ꯔꯣꯛ ꯇꯧꯋꯦ꯫ ꯑꯣꯛ ꯑꯃ ꯑꯩꯈꯣꯏ ꯂꯩꯀꯥꯏꯒꯤ ꯃꯣꯏ ꯅꯨꯡꯁꯥꯗ ꯌꯥꯏꯕ ꯅꯨꯡꯁꯥ ꯌꯥꯏꯕ ꯌꯥꯗ ꯃꯥꯜꯂꯦꯕ ꯑꯣꯛꯁꯦ꯫ ꯅꯨꯡꯁꯥ ꯌꯥꯢꯅ ꯏꯁꯤꯡ ꯍꯩꯖꯤꯜꯂꯨꯏ ꯍꯥꯏꯕ꯭ꯔꯥ
ꯎꯝ ꯏꯁꯤꯡ ꯍꯩꯖꯤꯟꯕꯗꯣ ꯀꯩꯅꯣ ꯇꯧꯋꯦ
ꯏꯁꯤꯡ ꯍꯩꯖꯜꯂꯨꯏ ꯍꯥꯏꯕ꯭ꯔꯥ ꯏꯁꯤꯡ ꯍꯩꯖꯟꯗꯦ ꯍꯥꯏꯕ꯭ꯔꯥ ꯀꯩꯅꯣ
ꯑꯣ ꯁꯤ
ꯎꯝ
ꯁꯤꯕꯒꯤ ꯏꯟꯖꯥꯡ ꯊꯣꯡꯉꯒ ꯊꯤꯜꯂꯛꯌꯦ
ꯑꯁ ꯈꯪꯗ꯭ꯔꯦꯗ ꯕꯥꯔꯗ꯭ꯔ ꯄꯣꯛꯀ ꯆꯥꯅꯤꯡꯗ꯭ꯔꯦꯗ꯫ ꯀꯤꯔꯦ ꯄꯣꯛꯀ ꯍꯥ
ꯀꯌꯥ ꯄꯤꯒꯦꯕ
ꯆꯍꯨꯝ ꯌꯥꯡꯈꯩ ꯑꯦ ꯆꯥꯝꯃꯔꯤ ꯌꯥꯡꯈꯩ ꯍꯥꯏꯕ꯫
ꯎꯝ
ꯆꯥꯝꯃꯔꯤ ꯌꯥꯡꯈꯩꯅꯤꯅꯕ ꯁꯥꯗꯤ ꯑꯗꯨꯝ ꯑꯍꯥꯎꯕꯅꯦ꯫ ꯃꯣꯏꯗꯣ ꯐꯖꯅ ꯑꯗꯨꯝ ꯀꯩꯅꯣ ꯇꯧꯋꯦꯕ ꯁꯤꯒꯤ ꯑꯩꯈꯣꯏ ꯏꯝꯐꯥꯜ ꯀꯣꯂꯦꯖ ꯃꯅꯥꯛꯇꯗꯤ ꯏꯃꯣꯠ ꯃꯣꯠꯂ ꯑꯗꯨꯝ ꯌꯣꯟꯗ꯭ꯔꯣ꯫
ꯎꯝ
ꯁꯤꯅ ꯒ꯭ꯌꯥꯟ ꯇꯥꯅ ꯌꯣꯟꯃꯤꯅꯔꯤ ꯂꯩꯕꯗꯖꯨ ꯑꯗꯨꯝ ꯍꯥꯞꯄꯦ ꯉꯔꯥꯡ ꯉꯔꯥꯡ ꯑꯩꯈꯣꯏ ꯅꯍꯥꯟ ꯂꯩ ꯑꯗꯣ ꯀꯦꯖꯤ ꯑꯅꯤ ꯃꯈꯥꯏ ꯂꯩꯕꯗꯨꯗ ꯒ꯭ꯔꯥꯝ ꯆꯥꯃꯌꯥꯡꯈꯩꯃꯨꯛꯀꯤ ꯆꯥꯡ ꯍꯥꯞꯄꯛꯑꯦꯕ꯫
ꯍꯣꯏ ꯅꯍꯥꯟꯃꯨꯛ ꯂꯩꯒ꯭ꯔꯦ ꯑꯗꯨꯗꯤ
ꯎꯝ ꯄꯩꯁꯥꯖꯨ ꯄꯩꯁꯥꯖꯨ ꯂꯨꯄꯥ ꯃꯉꯥ ꯇꯥꯔꯛꯑꯦꯕ ꯐ꯭ꯔꯦꯛꯁꯟꯗ ꯑ ꯆꯥꯝꯃꯒ ꯀꯨꯟꯃꯉꯥꯔ ꯀꯩꯅꯣꯃ ꯇꯥꯕꯅꯦꯕ ꯑꯗꯨ ꯆꯥꯝꯃ ꯀꯨꯟꯈꯛ ꯂꯧꯑꯦꯕ꯫
ꯑꯣꯛ ꯍꯣꯡꯗꯔꯛꯄꯩꯅꯤꯅꯦ꯫ ꯃꯤ ꯉꯝꯃꯩꯗꯣ ꯑꯗꯨꯃꯥꯏ ꯇꯧꯕ ꯀꯤꯔ ꯂꯩ ꯑꯁ ꯁꯥꯎꯅꯤꯡꯉꯦ ꯍꯣꯔꯦꯟꯗꯁꯤꯡ ꯆꯪꯉꯨꯗ‌ꯣꯏꯕ
ꯅꯦꯠ ꯅꯨꯡꯉꯥꯏꯇꯦ ꯅꯥꯕ ꯅꯪꯅꯔ ꯑꯩꯩꯅꯔ ꯀꯔꯝꯕꯅꯣ ꯅꯦꯠꯇꯤ ꯅꯨꯡꯉꯥꯏꯇ꯭ꯔꯦ꯫ ꯋꯥ ꯉꯥꯡꯕ ꯇꯥꯗꯦ꯫
ꯑꯩ ꯕꯤꯗꯤꯌꯣ ꯌꯦꯡꯉ ꯇꯥꯒꯦ꯫ ꯕꯤꯗꯤꯌꯣ ꯌꯦꯡꯉꯗꯤ ꯂꯥꯎꯠꯀꯤ ꯇꯥꯏꯞꯇ ꯇꯧꯋꯦꯕ꯫
ꯇꯥꯏ ꯇꯥꯏ ꯌꯥꯗꯦꯕ ꯑꯁꯁ
ꯑꯗꯨꯗꯤ
ꯇꯧ ꯅꯪ ꯄꯥꯛꯔꯁ ꯀꯌꯥ ꯇꯧꯔꯦꯕ
ꯀ꯭ꯂꯥꯛ ꯑꯃꯇꯪ ꯇꯧꯈꯤꯗꯉꯥꯏ ꯐꯣꯜ ꯃꯣꯔꯦ ꯑꯃꯗ ꯁꯥꯟꯅꯈꯤꯗꯉꯥꯏ
ꯑꯁ
ꯑꯗꯨꯗꯤꯪꯦ
ꯎꯝ
ꯍꯥ ꯀꯔꯤ ꯌꯥꯎꯗꯣ ꯍꯥꯠꯆꯂꯒ
ꯎꯝ
ꯑꯗꯒꯤ ꯑꯗꯨꯗ ꯐꯣꯡ ꯋꯥꯔꯤ ꯁꯥꯟꯅꯔꯒ ꯅꯣꯏꯒ ꯑꯗꯨꯝ ꯒꯦꯝ ꯁꯥꯟꯅꯃꯤꯟꯅꯁꯨ ꯌꯥꯅꯤꯅꯦ ꯑꯗꯨꯁꯨ
ꯌꯥꯅꯤ
ꯅꯣꯏꯒ ꯑꯗꯨꯝ ꯋꯥꯔꯤ ꯁꯥꯟꯅꯔꯒ ꯑꯗꯨꯝ ꯌꯥꯅꯦꯕ
ꯎꯝ
ꯑꯗꯨ ꯌꯥꯒꯗ꯭ꯔꯅꯦ ꯕꯗꯠ
ꯑꯦꯅꯤ ꯄꯇꯥ ꯎꯝ
ꯉꯥꯛꯇ ꯑꯗꯨꯝ ꯐꯣꯟꯗꯣ ꯊꯝꯃꯒ ꯇꯧꯔꯁꯤꯅꯦ
ꯑ
ꯃꯃꯗꯀꯣ ꯁꯥꯔ ꯄꯣꯠꯇꯣ
ꯑꯗꯨ ꯎ ꯀꯔꯤꯦ ꯍꯥ ꯆꯜ ꯂꯣꯟ ꯅꯣꯏ ꯕꯥꯒꯤꯗꯨꯗ ꯑꯗꯨꯗꯨꯒ ꯅꯪꯅ ꯅꯣꯏ ꯕꯥꯗꯣ ꯐꯣꯟ ꯇꯧꯁꯜꯂꯣ
ꯃꯥ ꯂꯩ ꯂ
ꯑ ꯑꯗꯨ ꯑꯩꯁꯨ ꯌꯥꯔꯣꯏꯦ ꯉꯥꯡꯉꯛꯄꯩ ꯑꯃ ꯁꯣꯝꯅꯀꯗꯩ ꯉꯥꯡꯉꯛꯇ꯭ꯔꯗꯤ
ꯉꯅꯥꯥꯛꯗꯔꯗꯤ ꯌꯥꯔꯣꯏꯗꯔꯕ꯫
ꯉꯅꯥꯥꯛꯗꯔꯗꯤ ꯌꯥꯔꯣꯏ꯫
ꯑꯗꯨꯗꯤ ꯅꯣꯏꯒ ꯋꯣꯏꯠ ꯇꯧꯔꯁꯦ ꯍꯥꯏꯗꯦ ꯑꯗꯨꯕꯨꯗꯤ
ꯀꯅꯤ ꯌꯥꯗꯕꯥ ꯍꯥꯏꯁꯦ꯫ ꯎꯝ ꯈꯪꯗꯦ ꯉꯥꯡꯗ꯭ꯔꯕꯗꯤ ꯈꯛꯇꯪ ꯉꯥꯡꯗꯕꯗꯤ ꯌꯥꯔꯣꯏ ꯋꯥꯔꯤꯁꯦ꯫
ꯍ ꯀꯣꯟꯅ ꯌꯦꯡꯉꯒꯦ ꯁꯝꯃꯤꯠ ꯇꯧꯕꯗ ꯌꯥꯝꯌꯥꯝꯕꯗꯤ ꯔꯤꯖꯦꯛ ꯂꯥꯛꯄ꯭ꯔꯣ?
ꯂꯥꯎꯑꯣꯏ꯫
ꯎꯝ
ꯍꯧꯖꯤꯛꯀꯤ ꯀꯣꯏꯁꯟꯗꯨ ꯍꯪꯗꯣꯏꯔꯁ ꯇꯧꯈꯤꯗꯤꯡ ꯫
ꯑ ꯅꯪ ꯀꯠꯇꯦ꯫
ꯎꯝ ꯆꯞ ꯃꯥꯟꯅꯅ ꯑꯗꯨꯝ ꯈꯣꯠꯇꯦ ꯅꯠꯇ꯭ꯔꯣ?
ꯌꯥꯝꯅ ꯆꯤꯡꯂꯦ ꯄꯩꯁꯥ ꯆꯪꯉꯕꯣ꯫
ꯆꯥꯡꯂꯛꯑꯃꯅꯤ꯫
ꯐꯥꯖꯩ ꯍꯦ ꯌꯦꯃ꯫
ꯀꯩꯅꯣ ꯃꯌꯥꯝ ꯀꯩꯀꯩꯅꯣ ꯏꯟꯖꯥꯡ ꯂꯩꯅ ꯆꯥꯅꯩꯗ ꯅꯪ ꯀꯨꯝꯕꯗꯅ ꯀꯩꯅꯣ꯫
ꯂꯧꯕꯗ ꯁꯅꯤꯒꯦꯗ ꯂꯑ ꯑ ꯊ ꯌꯥ ꯊꯗꯥꯕꯣ
ꯑꯗꯨꯕꯨꯗꯤ ꯆꯨꯝꯕꯥ꯫
ꯅꯪ ꯋꯥꯠꯂꯤꯅꯦ ꯑꯗꯨꯗꯤ꯫
ꯑꯩ ꯌꯥꯝ ꯋꯥꯠꯂꯤꯅꯦ ꯀꯩ ꯀꯣꯜ ꯀꯌꯥꯔꯛ ꯆꯟꯅꯈ꯭ꯔꯥꯒꯦ꯫
ꯀꯣꯜ ꯀꯨꯟꯊ꯭ꯔꯥꯔꯛ ꯇꯧꯗꯧꯕ꯫
ꯎꯝ ꯀꯣꯜꯁꯤ ꯇꯔꯥꯃꯨꯛ ꯉꯁꯤ ꯅꯣꯡꯃꯒꯤ ꯇꯔꯥ ꯇꯔꯥ ꯇꯧꯔ ꯂꯣꯏꯔꯦ ꯀꯩꯗ꯭ꯧꯔꯒꯦ꯫
ꯎꯝ ꯇꯧꯗꯣꯔꯤꯅꯦ ꯅꯣꯡꯃ ꯇꯔꯥ ꯄꯨꯡ ꯆꯥꯝꯃ ꯄꯨꯡ ꯑꯅꯤ ꯃꯈꯥꯏ ꯑꯍꯨꯝ ꯄꯨꯡ ꯑꯍꯨꯝ꯫
ꯉꯁꯤꯗꯤ ꯉꯝꯃꯔꯣꯏ꯫ ꯍꯌꯦꯡꯗꯩ ꯍꯦꯛꯇꯥ ꯍꯧꯔ ꯂꯣꯏꯔꯦ ꯀꯩꯗꯧꯔꯒꯦ꯫ ꯍꯌꯦꯡ ꯀꯣꯂꯦꯖ ꯆꯠꯇꯔꯣꯏꯔꯣ ꯏꯌꯥꯝꯕꯥ꯫
ꯀꯣꯂꯦꯖ ꯆꯠꯂꯣꯏ꯫
ꯅꯪ ꯁꯦꯀꯦꯟꯗꯔꯤ ꯑꯣꯏꯗꯤ ꯅꯪꯁꯨꯩꯁ ꯄꯩꯁꯥ ꯑꯗꯨꯝ ꯐꯪꯗꯣꯏ ꯅ꯭ꯇ꯭ꯔꯣ꯫
ꯐꯪꯗꯣꯏꯅꯦ ꯐꯪꯗꯣꯏꯅꯦ꯫
ꯎꯝ
ꯑꯗꯨ ꯈꯪꯗꯦ ꯒ꯭ꯌꯥꯟ ꯇꯥꯗꯦꯁꯦ꯫ ꯁꯦꯀꯦꯟꯗꯔꯤꯅꯕꯨ ꯍꯦꯟꯅꯥ ꯄꯩꯁꯥ ꯐꯪꯕꯩ ꯇꯥꯏꯞ ꯇꯧꯏ ꯅꯪ ꯅꯪꯗꯤ ꯋꯥꯔꯤ ꯑꯝꯐꯥꯎ ꯁꯥꯟꯅꯗ꯭ꯔꯤꯉꯩ ꯂꯨꯄꯥ ꯆꯥꯝꯃꯉꯥꯃꯨꯛ ꯐꯪꯉꯤꯗꯅ
ꯑꯥ
ꯑꯩꯈꯣꯏꯗꯤ ꯃꯃꯥꯡꯗꯁꯨ ꯋꯥꯔꯤ ꯃꯌꯥꯝ ꯁꯥꯟꯅꯒ꯭ꯔꯤꯅꯦ꯫
ꯑꯩꯈꯣꯏ ꯄ꯭ꯔꯥꯏꯃꯥꯔꯤꯁꯨ ꯑꯣꯏꯔꯤꯅꯦ ꯑꯗꯒꯤ ꯑꯇꯣꯞꯄ ꯁꯦꯀꯦꯟꯗꯔꯤꯉꯩꯅ ꯃꯣꯏꯒꯤ ꯋꯥꯔꯤꯁꯨ ꯃꯌꯥꯝ ꯑꯃꯒ ꯆꯥꯝꯔꯤꯒꯥꯛ ꯐꯪꯉꯦ꯫
ꯎꯝ
ꯑꯩ ꯄ꯭ꯔꯥꯏꯃꯥꯔꯤ ꯁꯦꯀꯦꯟꯗꯔꯤ ꯑꯩ ꯇꯪꯂꯣ ꯈꯔ ꯌꯥꯝ ꯆꯪꯉꯛꯏꯁꯦ ꯏꯌꯥꯝꯕ ꯁꯦꯟꯁꯦ ꯆꯪꯉꯛꯇꯕ꯭ꯔꯣ
ꯑꯌꯥꯝꯕꯁꯦꯟꯁꯤꯁꯨ ꯆꯧꯉꯥꯃꯨꯛ
ꯎꯝ ꯎꯝ ꯒꯅꯁꯌꯥꯝꯗꯤ ꯌꯥꯝ ꯐꯪ
ꯒꯅꯁꯌꯥꯝꯗꯤ ꯌꯥꯝꯗꯦ
ꯎꯝ ꯃꯥ ꯌꯥꯝ
ꯃꯥ ꯋꯥꯔꯤ ꯌꯥꯝ ꯀꯟꯅꯥ ꯁꯥꯟꯅꯔꯝꯃꯣꯏ
ꯃꯥꯅ ꯐꯣꯟ ꯇꯧꯁꯤꯂꯥꯎ ꯇꯧꯁꯤꯂꯥꯎ ꯋꯥꯊꯤ ꯉꯥꯡꯅꯥ
ꯍꯪꯆꯤꯠꯐꯥꯎ ꯃꯅꯨꯡꯗ ꯂꯣꯏꯅꯕ ꯁꯥ ꯍꯪꯆꯤꯠ ꯍꯌꯦꯡ ꯂꯣꯏꯁꯤꯜꯂꯥ ꯂꯣꯏꯔꯦꯗ
ꯍꯌꯦꯡ ꯂꯣꯏ ꯉꯝꯃꯣꯏ
ꯉꯝꯗꯤ ꯉꯝꯃꯣꯏ
ꯇꯥꯛꯁ ꯂꯣꯏ ꯇꯥꯛꯁ ꯁꯤ ꯂꯣꯏꯁꯤꯜꯂꯣ ꯍꯥꯏꯕꯅꯦꯕ ꯀꯣ ꯎꯝ ꯇꯥꯛꯄ ꯂ‌ꯣꯏꯗ ꯌꯥꯗꯦ ꯍꯥꯏꯒꯅ ꯌꯥꯕ ꯃꯊꯛꯒꯤ ꯏꯌꯥꯝꯕ ꯔ‌ꯣꯅꯥꯜꯗ‌ꯣꯒꯤ ꯃꯃꯥꯡꯗ ꯇꯧꯒꯤꯗ‌ꯣ ꯃꯤꯅꯤꯠ ꯇꯔꯨꯛ ꯃꯉꯥ ꯇꯔꯨꯛ ꯃꯉꯥ ꯇꯔꯨꯛ ꯇꯧꯔꯒ ꯂꯣꯏꯁꯤꯟꯒꯅꯦ ꯑꯗꯨꯁꯨ ꯄꯩꯁꯥ ꯑꯗꯨꯝ ꯐꯪꯒꯤꯕ
ꯎꯝ ꯑꯗꯨꯁꯨ ꯌꯥꯕ꯭ꯔ ꯑꯗꯨꯁꯨ ꯌꯥꯕꯔꯕꯔ
ꯌꯥꯕꯨꯗꯤ ꯌꯥꯏ ꯄꯩꯁꯥꯗꯣ ꯐꯨꯜ ꯐꯪꯉ‌ꯣꯏꯗꯣꯏꯕ
ꯎꯝ
ꯐꯪꯕꯨꯗꯤ ꯐꯪꯅꯤꯕ
ꯎꯝ
ꯄꯩꯁꯥ ꯐꯨꯜ ꯐꯪꯉꯣꯏꯗꯔꯤꯕ
ꯀ‌ꯣꯜ ꯀꯨꯟꯊ꯭ꯔꯥꯁꯤꯅ ꯄꯨꯡꯂꯣꯏ ꯂꯣꯏꯔꯕ ꯅꯠꯇ꯭ꯔꯣ
ꯎꯝ ꯀꯨꯟꯊ꯭ꯔꯥꯗꯨꯅ ꯂꯣꯏꯗꯣꯏꯅꯤ
ꯑꯣ ꯁꯨꯔꯦ ꯑꯃꯨꯛꯀ ꯇꯧꯔꯛꯄꯗꯨꯅ ꯃꯣꯏ ꯂꯣꯏꯅꯗ꯭ꯔꯤꯕ ꯅꯠꯇ꯭ꯔꯣ
ꯑꯈꯣꯏꯗꯤ ꯂꯣꯏꯔꯦꯗ
ꯅꯠꯇꯦ ꯆꯥꯛ ꯆꯥꯕ ꯂꯣꯏꯅꯗ꯭ꯔꯤꯕ ꯅꯠꯇ꯭ꯔꯣ
ꯆꯥꯛ ꯆꯥꯕ ꯂ‌ꯣꯏꯔ‌ꯦ
ꯑꯣ ꯃꯣꯏ ꯀꯣꯂꯤꯛ ꯐ‌ꯦꯡꯉꯩꯗ ꯑꯇꯥꯒ ꯁꯅꯥ
ꯍꯨꯝ ꯑꯦ ꯑꯖ ꯍ‌ꯦꯟ ꯂꯩꯔꯝꯃ‌ꯦ ꯕꯔꯗꯔ ꯑꯃꯨꯛ ꯇꯧꯔꯛꯑꯣ ꯄꯥꯃꯨꯏ ꯄꯥꯃꯨꯏ ꯍꯦꯟ ꯂꯩꯔꯝꯃ‌ꯦ ꯇꯧꯔꯣꯕ ꯑꯃꯨꯛ ꯀꯛꯊꯠꯂ‌ꯣꯕ